ꯍꯜꯂꯣ
ꯍꯣꯏ ꯀꯩꯒꯤ ꯐꯣꯟ ꯊꯝꯕ꯭ꯔꯣ ꯅꯪ
ꯀꯔꯤꯅꯅꯤ ꯋꯥꯁ ꯃꯒꯥꯡꯥꯡꯗꯅ
ꯑꯩ ꯋꯥ ꯀ ꯀꯌꯥꯔꯛ ꯉꯥꯡꯉꯤ ꯅꯪ ꯇꯥꯗꯕꯩꯅꯤ ꯀꯩꯅꯣ ꯅꯪ ꯅꯅꯤꯃꯛꯥꯛ ꯐꯠꯇꯕꯩ ꯅꯣꯏ ꯅꯪꯒꯤ ꯅꯃꯛꯥꯛꯅꯤ ꯅꯪꯒꯤ ꯅꯃꯛꯥꯛꯅꯅꯩ
ꯍꯧꯖꯤꯛꯀꯤꯗꯣ ꯔꯣ ꯃꯅꯨꯡꯗ ꯆꯪꯉꯣꯕꯀꯣ ꯑꯗꯨꯒꯤꯅꯤ
ꯍꯣꯏ ꯑꯩꯗꯤ ꯉꯥꯡꯨꯗ ꯉꯥꯡꯅꯕꯗ ꯃꯤꯅ ꯌꯦꯡꯕꯗ ꯑꯩꯗꯤ ꯑꯁ ꯀꯥꯏꯕꯗ ꯁꯤꯒꯦ ꯇꯧꯔꯦꯅꯦ ꯍꯥꯏꯖꯤꯅꯦ ꯇꯨꯃꯤꯟꯅ ꯂꯩꯗꯨꯗ ꯑꯩꯗꯤ ꯑꯅ ꯂꯩꯗꯖꯤ ꯀꯔꯤ ꯇꯧꯔꯒꯦ ꯇꯥꯔꯕꯣ ꯁꯤꯅꯤꯗ
ꯅ ꯋꯥꯈꯔ ꯅꯅꯨꯡꯉꯥꯏꯗ ꯄꯀꯣ ꯇꯗ
ꯑꯥ ꯀꯩꯗꯧꯔ ꯂꯩꯕꯅꯣ ꯍꯧꯖꯤꯛ ꯀꯔꯤ ꯇꯧꯔ ꯂꯩꯕꯅꯣ
ꯆ ꯑꯗꯨꯝ ꯍꯤꯞꯄꯒ ꯂꯩꯗ
ꯎꯝ ꯊꯕꯛ ꯆꯠꯄ꯭ꯔꯣ ꯑ ꯑꯩ ꯍꯧꯖꯤꯛ ꯑꯁ ꯋꯥꯛꯀꯤꯡ ꯑꯣꯏꯅ ꯆꯠꯂꯒ ꯑꯃꯨꯛ ꯀꯣꯏꯆꯠ ꯆꯠꯂꯦꯗ ꯃꯤꯗ ꯁꯧꯋꯤ ꯌꯥꯝ ꯅꯅꯨꯡꯉꯣꯟꯕꯒꯤ ꯕꯣꯔꯤꯡ ꯌꯥꯝ ꯆꯨꯕꯒꯤ ꯃꯄꯥꯟ ꯉꯥꯛꯇꯥꯡ ꯊꯣꯛꯇꯦꯅ ꯎꯝ ꯂꯩꯌꯦꯗ ꯅꯪ ꯊꯕꯛ ꯆꯠꯄ꯭ꯔꯣ ꯅꯪ
ꯆꯠꯊ꯭ꯔꯦ ꯑꯩ ꯍꯟꯗꯛ ꯊꯕꯛ ꯆꯠꯇ꯭ꯔꯦꯗ ꯊꯕꯛꯇꯣ ꯑꯣꯏꯗ
ꯀꯔꯤꯒꯤ ꯇꯣꯛꯅꯣꯅꯦ ꯀꯩꯗꯧꯕꯩ
ꯁ ꯅꯨꯡꯉꯥꯏꯇ꯭ꯔꯕꯀꯣ
ꯀꯔꯤ ꯇꯧꯔꯒꯦ ꯀꯔꯤ ꯅꯨꯡꯉꯥꯏꯇꯕ꯭ꯔꯣ ꯅꯪ ꯅꯃꯤ ꯅꯪ ꯅꯃꯤꯠꯕꯤꯔꯒ ꯈꯠꯅꯕꯒꯤꯔꯣ ꯃꯦꯅꯦꯖꯔ ꯒ ꯈꯟꯅꯩ ꯍꯥꯏꯅ ꯃꯦꯅꯦꯖꯔꯒ ꯅꯪ ꯀꯅꯥꯏ ꯀꯔꯤꯒꯤꯅꯣꯗꯤ ꯅꯪ ꯃꯅꯦꯖꯔ ꯈꯠꯅꯥ ꯃꯥꯜꯂꯦꯗ
ꯍꯟꯗꯛꯁꯦ ꯍꯛꯆꯥꯡ ꯅꯨꯡꯉꯥꯏꯗꯕꯀꯣ
ꯑꯣ ꯑꯗꯨꯝ ꯐꯥꯔꯛꯀ ꯅꯤꯗ ꯍꯤꯗꯥꯛ ꯆꯥꯔ ꯍꯤꯗꯥꯛ ꯆꯥꯔꯗꯦ ꯐꯥꯟꯒ
ꯍꯤꯗꯥꯛ ꯆꯥꯗ꯭ꯔꯕꯅꯣ
ꯍꯤꯗꯥꯛꯁꯨ ꯆꯥꯗꯔꯔꯦ
ꯍꯤ ꯀꯩꯅꯣꯅꯦ ꯍꯤꯗꯥꯛ ꯆꯥꯈ꯭ꯔꯕꯅꯤꯅꯦ
ꯏꯛ ꯁꯥꯗꯕ ꯏ ꯍꯥꯥꯛꯁꯨꯥꯏꯇ ꯅ ꯀꯃꯥꯏ ꯆꯒꯅꯤ
ꯑꯌꯛꯀꯤꯗꯤ ꯚꯥꯏ ꯕꯣꯔꯜꯗ ꯌꯥꯝ ꯌꯦꯡꯕ ꯌꯥꯝ ꯅꯨꯡꯉꯥꯏꯌꯦꯀꯣ ꯑꯩꯅ ꯁꯞꯄꯣꯔꯠ ꯇꯧꯕ ꯇꯤꯝꯗꯣ ꯉꯝꯃꯤꯅꯦ ꯑꯁ ꯌꯥꯝ ꯂꯩꯩꯔꯦ ꯅꯪꯗꯤ ꯑꯦ ꯐꯨꯠꯕꯣꯜꯁꯨ ꯌꯦꯡꯗꯦ ꯅꯪ ꯀꯔꯤꯅꯅꯦ ꯀꯔꯝꯕ ꯃꯤꯅꯅꯦ
ꯍꯧꯒꯠꯄ ꯉꯝꯗꯦꯕ
ꯍꯧꯖꯤꯛ ꯍꯧꯖꯤꯛ ꯂꯣꯏꯈ꯭ꯔꯗꯤ ꯄꯨꯡ ꯆꯍꯤ ꯃꯔꯤꯗ ꯑꯃꯨꯛ ꯂꯥꯛꯀꯅꯤꯏꯤ
ꯋꯥꯔꯀꯥꯞ ꯍꯥꯏꯔꯗꯤꯀꯣ ꯆꯍꯤ ꯈꯨꯗꯤꯡ ꯁꯥꯟꯅꯕꯁꯨ ꯅꯠꯇꯦ
ꯍꯧꯒꯠꯄ ꯉꯝꯗꯕꯩꯅꯤ
ꯍꯧꯒꯠꯄꯗꯤꯅ ꯅꯪ ꯍꯌꯦꯡꯁꯨ ꯅꯪ ꯇꯨꯝꯕ ꯄꯦꯟꯕ ꯑꯗꯨꯝ ꯌꯥꯏ ꯇꯨꯝꯕ ꯄꯦꯟꯗ꯭ꯔꯐꯥꯎ ꯇꯨꯝ ꯌꯥꯏ ꯋꯥ ꯀꯞ ꯍꯥꯏꯗꯤ ꯉꯁꯤ ꯁꯥꯟꯅꯔꯦ ꯃꯊꯪ ꯅꯨꯃꯤꯠ ꯑꯅꯤꯃꯨꯛ ꯃ ꯉꯥꯏꯔꯒ ꯑꯃꯨꯛ ꯁꯥꯟꯅꯒꯅꯤ ꯑꯗꯨꯅꯤ ꯀꯩꯅꯣ ꯑꯗꯨꯗꯤ ꯍꯟꯗꯛꯇꯤ ꯃꯦꯠꯁꯨ ꯌꯥꯝꯗ꯭ꯔꯦꯕꯀꯣ ꯎꯝ ꯅꯪꯅ ꯈꯜꯂꯤꯁꯤꯅ ꯍꯣꯏ
ꯑꯗꯣ ꯄꯨꯡ ꯂꯥꯛꯄꯁꯨ ꯃꯣꯏ ꯄꯨꯡ ꯂꯥꯛꯑꯁꯨ ꯄꯥꯔꯣ ꯃꯈꯥꯏ ꯑꯗꯨꯝꯥꯏꯅ ꯂꯥꯛꯄꯅꯤꯅ ꯑꯩꯈꯣꯏꯗꯤ ꯌꯦꯡꯕꯁꯨ ꯉꯝꯗꯦꯕ
ꯑꯗꯨꯅꯤꯗ ꯅꯪꯁꯤꯗꯣ ꯅꯪꯁꯦ ꯃꯤꯠꯁꯦ ꯌꯥꯗꯦꯗ ꯗꯨꯝ ꯇꯨꯝꯒ꯭ꯔꯗꯤ ꯎꯝ ꯍꯣꯏ ꯇꯨꯝ ꯈꯔꯗꯤ ꯍꯧ ꯂꯥꯟ ꯇꯝꯃꯤꯗꯨ ꯅꯪ ꯀꯔꯤ ꯑꯣꯏꯅꯤ ꯅꯪ ꯀꯩꯒꯨꯝꯕ ꯚꯣꯂꯟꯇꯤꯌꯔꯒꯨꯝꯕ ꯚꯤꯂꯦꯖ ꯒꯥꯔꯗꯀꯨꯝꯕ ꯑꯣꯏꯔꯗꯤ ꯅꯪ ꯑꯗꯨꯝ ꯅꯣꯡꯃꯥꯏ ꯃꯈꯣꯟꯗ ꯅꯅꯥꯛꯇ ꯀꯥꯞꯂꯁꯨ ꯀꯥꯞꯅꯔꯁꯨ ꯅꯪ ꯇꯨꯝꯂꯒ ꯑꯗꯨꯝ ꯂꯩꯇꯦꯅꯤꯅ ꯃꯤꯅ ꯍꯧꯗꯣꯛꯑꯁꯨ ꯃꯥꯅ ꯀꯔꯤꯝꯇ ꯒ꯭ꯌꯥꯟ ꯇꯥꯗꯕ ꯍꯣꯏ ꯇꯧꯔꯅꯤꯅꯦ ꯈ ꯅꯥꯀꯣꯡꯗꯣ ꯈꯔ ꯁꯤꯡꯒꯗꯕꯅꯦ ꯀꯔꯤ ꯀꯔꯝ ꯀꯥꯟꯗ ꯑꯁ ꯀꯗꯣꯝ ꯁ꯭ꯋꯥꯏꯗ ꯃꯤꯁꯦ ꯑꯩ ꯏ ꯒꯤꯅꯥꯎꯄꯒꯤ ꯃꯈꯣꯟ ꯀꯩꯀꯩꯗꯣ ꯑꯗꯨ ꯅꯥꯀꯣꯡꯁꯤ ꯌꯥꯝ ꯁꯤꯡꯅ ꯂꯩꯒꯗꯕꯅꯦ ꯍꯟꯗꯛꯀꯥꯟꯗꯤꯀꯣ ꯅꯪ ꯀꯔꯤꯒꯨꯝꯕ ꯅꯪ ꯁꯤꯕꯥꯏꯒꯨꯝꯕ ꯑꯣꯏꯌꯦ ꯍꯥꯏꯁꯦ ꯃꯣꯏꯅ
ꯎꯝ ꯑꯗꯨꯕꯨ ꯉꯝꯗꯦꯅꯦ ꯑꯩꯈꯣꯏꯗꯤ ꯄꯥꯞꯖꯤꯁꯨ ꯁꯥꯟꯗꯕꯅꯤ ꯑꯗꯨꯒꯒꯨꯝꯕꯗꯤ ꯍꯩꯇ꯭ꯔꯦꯅꯤ
ꯍꯣꯏ ꯌꯥꯎꯔꯦꯟꯗꯤ ꯁꯥꯟꯅꯥꯁꯤꯒꯣ
ꯀꯩꯔꯣ ꯄꯞꯖꯤꯔꯣ
ꯍꯣꯏ ꯑꯩ ꯏꯟꯚꯥꯏꯠ ꯇꯧꯔꯛꯀꯦ
ꯑꯩ ꯄꯞꯖꯤ ꯁꯥꯟꯅꯗꯦꯗ
ꯀꯔꯤ ꯑꯣꯏꯅ ꯁꯥꯟꯅꯕ꯭ꯔꯥ ꯑꯗꯨꯗꯤ
ꯍꯟꯗꯛꯁꯤ ꯒꯦꯝ ꯁꯥꯟꯅꯗ꯭ꯔꯦ
ꯁꯥꯟꯅꯔꯕꯅꯤꯗ ꯅꯪꯒ ꯁꯥꯟꯅꯥꯗꯗꯤ ꯀꯅꯥ ꯁꯥꯟꯅꯒꯅꯤ ꯅꯪ ꯅꯪꯒꯤꯗꯃꯛ ꯅꯪꯒꯤꯗꯃꯛꯅꯤꯅꯦ ꯒꯦꯝꯁꯦ ꯅꯪꯒꯤꯗꯃꯛꯅꯦ ꯒꯦꯝ ꯄꯨꯊꯣꯛꯏꯗꯣ ꯐꯣꯟꯗ ꯀꯔꯤ ꯀꯌꯥꯝ ꯀꯨꯏꯅ ꯄꯥꯏꯔꯨꯕꯒꯤꯅꯣ ꯆꯍꯤ ꯀꯌꯥ ꯁꯨꯔꯒꯦ ꯐꯣꯟꯗꯣ ꯑꯃꯛ ꯅꯪꯅ ꯄꯥꯏꯕꯗꯣ
ꯅꯠꯇꯦꯕ ꯑꯗꯨꯏ ꯅꯠꯇꯦꯕ ꯐꯣꯟꯗꯣ
ꯑꯣ
ꯅꯍꯥꯟꯗ ꯏꯁꯄ꯭ꯂꯦ ꯁꯤꯂꯨꯕꯒꯤꯀꯣ ꯑꯗꯨ ꯌꯥꯗ꯭ꯔꯦꯕ ꯒꯦꯝꯒꯨꯝꯕ ꯀꯩ ꯀꯩ ꯁꯕꯗꯣ
ꯍꯣꯏ ꯍꯣꯏ ꯍꯣꯏ ꯅꯣꯏꯁꯦ ꯅꯝꯕꯗ ꯅꯨꯡꯉꯥꯏꯇꯕ ꯇꯁ ꯇꯧꯕꯗ
ꯎꯝ ꯁꯥꯒꯠꯄꯁꯨ ꯌꯥꯝ ꯊꯨꯕꯀꯣ ꯑꯣ
ꯁꯥꯒꯠꯄꯗꯤ ꯃꯁꯥꯒꯤꯅꯤ ꯑꯗꯨ ꯀꯨꯏꯅ ꯄꯥꯏꯔꯛꯑ ꯀꯥꯟꯗꯗꯤ ꯍꯥꯏ ꯃꯥꯗꯔ ꯕꯣꯏꯒꯨꯝꯕ ꯈꯥ ꯈꯥ ꯌꯥꯔꯛꯇꯕ ꯈꯣꯠꯂꯨꯕ ꯁꯨꯃꯥꯏꯅ
ꯅꯝꯕꯒꯨꯝꯕꯗꯤ ꯀꯩꯁꯨ ꯀꯥꯏꯗꯦꯕꯀꯣ ꯃꯥ ꯐꯣꯟ ꯁꯥꯒꯠ ꯁꯥꯒꯠꯂꯦ
ꯁꯥꯀꯠꯂꯗꯤ ꯌꯥꯗꯕꯅꯤ ꯐꯔꯗꯤ ꯐꯣꯟ ꯆꯥꯞꯄꯅꯤꯀꯣ
ꯗꯨꯢꯅꯦ
ꯄꯣꯠꯁꯤ ꯂꯤꯔꯗꯤ ꯈꯔꯗꯤ ꯌꯥꯗꯦ ꯅꯨꯡꯉꯥꯏꯇꯕꯅꯦ ꯄꯣꯠꯁꯨ ꯍꯣꯏ ꯑꯍꯥꯟꯕ ꯑꯃꯨꯛ ꯂꯩꯕꯗ ꯅꯪꯁꯦ ꯄꯩꯁꯥ ꯄꯥꯏꯔꯒ
ꯑꯍꯥꯟꯕ ꯂꯩꯅꯤꯡꯉꯥꯢ ꯄꯩꯁ ꯈꯔ ꯄꯤꯔꯣꯅꯦ ꯚꯥꯏ
ꯑꯁ ꯑꯩꯉꯣꯟꯗ ꯂꯨꯄꯥ ꯇꯔꯥ ꯂꯥꯛꯑꯦ ꯀꯥꯞꯄꯛ ꯎꯔꯣ ꯀꯥꯏ ꯆꯠꯇꯨꯢꯅꯣ
ꯌꯥꯔꯦ
ꯨꯑꯗꯣ ꯑꯣ ꯂꯛꯀꯦ ꯂꯛꯀꯦ ꯅꯪꯕꯨ ꯄꯩꯁꯥ ꯕꯥꯏꯗꯦ ꯀꯅꯥꯅ ꯊꯥꯖꯅꯤ ꯊꯥꯖꯒꯅꯤ ꯀꯅꯥꯝꯇ ꯊꯥꯖꯗꯔꯦ
ꯀꯩꯒꯤꯅꯣ ꯅꯪꯁꯨ ꯂꯩꯔꯤꯁꯦ ꯅꯪꯁꯨ ꯈꯪꯗ꯭ꯔꯤꯗꯤ ꯑꯩ ꯄꯩꯁꯥ ꯄꯥꯏꯗꯦ ꯍꯥꯏꯗꯣ
ꯑꯁ ꯅꯪꯕꯨ ꯆꯤꯟ ꯊꯤꯔꯒ ꯀꯔꯤꯒꯤꯅꯣꯅꯦ ꯅꯪ ꯄꯩꯁꯥꯗꯨ ꯄꯥꯔꯒ
ꯀꯇꯥꯏꯗꯩ ꯄꯩꯁꯥ ꯄꯥꯏꯕꯅꯣ ꯚꯥꯏ ꯄꯩꯁꯥ ꯄꯥꯏꯗꯦ
ꯆꯤꯟꯔꯤꯅꯦ ꯅꯣꯏ ꯂꯥꯛ ꯀꯨꯟꯊ꯭ꯔꯥ ꯄꯤꯔꯛꯑꯣ ꯑꯩꯉꯢꯡꯗ
ꯎ ꯄꯩꯁꯥ ꯄꯥꯏ ꯄꯩꯁꯥ ꯄꯥꯢꯕꯗꯨ ꯑꯩ ꯋꯥꯢꯕ
ꯎꯝ ꯄꯥꯏ ꯑꯩ ꯉꯁꯥꯏꯗꯣ ꯂꯝꯕꯤꯗ ꯂꯥꯛꯑꯀꯥꯟꯗꯀꯣ ꯊꯕꯛ ꯍꯜꯂꯛꯑꯀꯥꯟꯗꯀꯣ
ꯎꯝꯝ
ꯇꯥꯕ꯭ꯔꯣ ꯑꯩꯁ ꯗꯥꯏꯃꯟ ꯑꯃ ꯈꯨꯟꯕ ꯋꯥꯅꯦ ꯑꯩꯅ
ꯀꯩ ꯀꯔꯤ ꯗꯥꯏꯃꯜ ꯂꯨꯄꯥ ꯀꯨꯟꯊ꯭ꯔꯥ ꯄꯤꯕꯩ ꯗꯥꯏꯃꯜꯂꯣ
ꯅꯠꯇꯦ ꯂꯤꯁꯤꯡ ꯑꯃ ꯄꯤꯕ ꯗꯥꯏꯃꯟꯗꯣ
ꯀꯩ ꯗꯥꯢꯃꯥꯟ ꯅꯣ ꯑꯗꯨꯗꯤ
ꯁꯤ ꯃꯃꯤꯡꯗꯨ ꯀꯥꯎꯈ꯭ꯔꯦꯗ ꯃꯃꯤꯡ ꯑꯩ ꯍꯧꯖꯤꯛ ꯑꯃꯨꯛ ꯌꯦꯡꯗꯗꯤ ꯈꯪꯪꯂꯣꯢꯗ
ꯎꯝ
ꯀꯔꯤ ꯃꯃꯤꯡ ꯑꯃꯗꯤ ꯂꯩꯕꯅꯤꯅꯦ ꯑꯩ ꯍꯣꯔꯦꯟ ꯌꯦꯡꯉ ꯑꯃꯨꯛ ꯍꯥꯏꯔꯛꯀꯦꯀꯣ ꯃꯃꯤꯡꯗꯣ
ꯗꯥꯏꯃꯟꯂꯣ ꯅꯠꯇ꯭ꯔꯒ ꯀꯩꯅꯣ ꯅꯪꯅ ꯈꯨꯜꯂꯤꯕ
ꯗ ꯃꯅꯤꯅꯦ ꯁꯅꯥꯄꯅ ꯇꯅ ꯇꯥꯏꯃꯅꯦꯅꯤ
ꯑ
ꯃꯃꯤꯡꯒꯤ ꯑꯁꯤ ꯍꯣꯏ ꯍꯣꯏ ꯍꯣꯏ ꯗꯥꯎꯗꯤ ꯌꯥꯝ ꯐꯕꯅꯤꯅꯦ ꯑꯩꯅꯦ
ꯎ
ꯑꯩꯁꯦ ꯑꯩ ꯂꯩꯕꯥꯛꯁꯤꯦ ꯌꯥꯝ ꯊꯥꯕꯅꯤꯀꯣ
ꯎ
ꯅꯪ ꯅꯪ ꯈꯪꯗꯕꯩ ꯇꯧꯗꯩ ꯇꯧꯏꯅꯦ ꯑꯩꯁꯦ ꯍꯟꯗꯛ ꯅꯍꯥꯟꯁꯨ ꯑꯩꯁ ꯄꯩꯁꯥꯁꯨ ꯑꯩꯁ ꯂꯥꯛ ꯌꯥꯡꯈꯩ ꯈꯨꯜꯂꯦ ꯅꯍꯥꯟꯗꯨ ꯁꯥꯟꯅꯥꯗ ꯁꯅꯥꯗ ꯀꯔꯣ ꯃꯉꯥ ꯑꯁ ꯄꯨꯕꯁꯨ ꯌꯥꯝꯝꯅꯤꯗ
ꯎ ꯎꯝꯅꯤ ꯍꯥꯏꯁꯤꯦ
ꯑꯈꯦ
ꯑꯩꯉ ꯑꯩꯉꯣꯟꯗꯒ ꯈꯔ ꯌꯦꯟꯊꯣꯛꯄ ꯌꯥꯗ꯭ꯔꯣꯕ
ꯍꯌꯦꯡ ꯄꯤꯒꯦ ꯏꯡ ꯄꯨ꯭ꯔꯥꯀꯤꯒꯣ
ꯂꯩ ꯂꯩꯗꯤ ꯄꯨꯔꯅꯦ
ꯍ ꯎꯝ ꯄꯨꯔꯛꯀꯦ
ꯂꯩꯏꯕꯨꯂꯗꯤ ꯄꯨꯔꯕ
ꯎꯝ ꯂꯀꯦ
ꯀꯉꯗ
ꯑꯗꯨꯅ ꯑꯩꯅ ꯍꯥꯏꯕꯗ ꯄꯨꯔꯛꯑꯣꯀꯣ ꯁꯣꯏꯕꯨꯝꯗꯣ ꯂꯣ ꯁꯣꯏꯕꯨꯝ ꯂꯩ ꯍꯥꯏꯗ ꯅꯪ ꯄꯨꯔꯛꯀꯅꯤ ꯄꯨꯔꯛꯀꯅꯤ ꯑꯩ ꯆꯨꯛꯄꯨ ꯄꯨꯔꯛꯇꯦ
ꯑꯁꯂꯤ ꯁꯣꯏꯕꯨꯝꯗꯤ ꯂꯩꯌꯦ
ꯑꯣ ꯐꯔꯤ ꯀꯔꯤ ꯑꯗꯩ ꯑ ꯑꯗꯥꯥꯏꯕꯈꯥꯏꯗ ꯄꯨꯔꯛ ꯑꯩ ꯆꯥꯒꯦꯁꯦ ꯎ ꯎꯝꯣꯔꯣꯛꯇ ꯂꯩꯕ ꯅꯠꯇ꯭ꯔꯣ
ꯎꯗꯣ
ꯎꯝ ꯍꯣꯏ
ꯑꯃꯃꯛꯇ ꯂꯩ ꯂꯩꯇꯦ ꯁꯣꯏꯕꯨꯝꯅꯤ ꯂꯩꯒꯅꯤ
ꯀꯔꯒ ꯍꯥꯎ
ꯁꯣꯏꯕꯉ
ꯀꯅꯥ ꯌꯦꯡꯒꯨꯝꯕ ꯂꯩꯕ꯭ꯔꯣ ꯑꯣ ꯃꯩꯔꯦꯟꯁꯨ ꯄꯨꯣꯔꯥ ꯃꯩꯔꯦꯟꯁꯨ ꯂꯩꯌꯦ ꯍꯤꯟꯗꯤ ꯍꯤꯟꯗꯤ
ꯄꯨꯡꯉꯥꯏꯦ
ꯑꯣ
ꯏꯅꯤꯗꯤꯌꯥ ꯑꯣꯀꯦ ꯀꯗꯥꯏ ꯂꯩꯕ꯭ꯔꯣ ꯅꯅꯣ ꯅꯣꯡ ꯁꯨꯕ ꯆꯠꯄ꯭ꯔꯣ ꯀ꯭ꯂ꯭ꯔꯁꯔꯝꯇ ꯂꯩꯅꯣ
ꯑꯣ ꯑꯩ ꯏꯁꯤꯡꯁꯨ ꯑꯩ ꯏꯁꯤꯡ ꯁꯣꯛꯄ ꯆꯠꯄ
ꯑ
ꯏꯁꯤꯡ ꯂꯩꯇꯕꯒꯤ ꯌꯥꯔꯦꯗ
ꯂꯣꯏꯔꯦꯍꯦ
ꯏꯁꯤꯡ ꯏꯁꯤꯡ ꯁꯣꯛ ꯏꯁꯤꯡ ꯂꯩꯇ꯭ꯔꯦꯅꯦ ꯑꯗꯨꯒꯤꯅꯤꯅꯦ ꯁꯤꯡꯁꯦ ꯍꯟꯗꯛꯁꯦ ꯏꯁꯤꯡ ꯈꯔ ꯅꯨꯡꯉꯥꯏꯗꯕꯀꯣ ꯅꯣꯏꯗꯤ ꯏꯁꯤꯡ ꯌꯥꯝ ꯃꯔꯥꯡ ꯌꯥꯝ ꯀꯥꯏꯅ ꯅꯣꯏꯗꯗꯤ ꯄꯨꯈ꯭ꯔꯤꯁꯨ ꯑꯆꯧꯕ ꯂꯩꯌꯦ ꯉꯥ ꯐꯥꯕ ꯂꯥꯛꯀꯦꯁꯨ ꯅꯪꯖꯨ ꯌꯥꯗꯦ ꯁꯪꯗꯦ ꯁꯪꯗꯦ ꯁꯪꯉꯀꯥꯟꯗ ꯍꯥꯏꯔꯛꯀꯦ ꯍꯥꯏ ꯁꯨꯡꯉꯥꯏ ꯍꯥꯏꯔꯛꯇꯦ ꯅꯪꯕꯨ ꯀꯔꯤ ꯃꯤꯅꯣꯅꯤ ꯈꯪꯗꯦ ꯑꯩꯁꯨ
ꯂꯩꯗꯕꯩꯅꯤꯅꯦ ꯚꯥꯏ
ꯅꯪ ꯅꯪ ꯉꯥꯥꯟ ꯉꯥ ꯌꯥꯝ ꯂꯩꯌꯦꯅ ꯍꯥꯏꯈꯤꯗꯨꯗꯤ ꯍꯥꯏꯕ ꯍꯥꯏꯕ ꯅꯠꯇꯅꯦ ꯍꯥꯏꯈꯤꯗꯥꯏꯅꯦ
ꯂꯩꯕꯨꯗꯤ ꯂꯩꯌꯦꯕꯀꯣ ꯑꯗꯨ ꯆꯥꯎꯈꯠꯇ꯭ꯔꯤ ꯆꯥꯎꯗ꯭ꯔꯤꯕꯔꯤꯕꯗꯣ
ꯉꯥ ꯗꯨꯕꯨ ꯆꯍꯤ ꯃꯔꯤ ꯃꯉꯥ ꯁꯨꯕ ꯅꯠꯇ꯭ꯔꯣ ꯅꯪꯅ ꯌꯥꯎꯔꯛꯄꯗꯣ ꯅꯪꯒꯤ ꯄꯨꯈ꯭ꯔꯤꯗꯣ ꯍꯣ ꯍꯣ ꯉꯥ ꯂꯩꯇꯦ ꯍꯥꯏꯗꯤ ꯅꯪ ꯅꯆꯤꯟ ꯌꯥꯝ ꯊꯤꯒꯠꯂꯦꯗ ꯍꯟꯗꯛꯁꯦ
ꯇꯥꯕ꯭ꯔꯣ
ꯌꯣꯟꯈ꯭ꯔꯕꯣ
ꯇꯥꯗꯔꯣ
ꯍꯣꯏ ꯇꯥꯏꯌꯦ ꯅꯪ ꯌꯣꯟꯈ꯭ꯔꯦ ꯍꯥꯏꯔꯣ
ꯌꯣꯟꯈ꯭ꯔꯦꯕꯀꯣ ꯌꯣꯟꯈ꯭ꯔꯦ ꯑꯆꯧꯕꯁꯤꯡꯗꯣ
ꯑꯗꯨꯗꯣ ꯅꯪ ꯌꯦꯟꯊꯣꯛꯇ꯭ꯔꯤꯉꯩꯗ ꯈꯔꯗꯤ ꯑꯩꯉꯣꯟꯗ ꯈꯛꯄꯤꯔꯝꯕ ꯌꯥꯏꯅ ꯆꯥꯔꯤꯉꯩꯗ ꯆꯥꯕꯤꯔꯣ ꯈꯣꯠꯂꯣ ꯏꯇꯥꯎ ꯎꯝ ꯅꯪ ꯈꯔ ꯇꯦꯁ ꯇꯧꯔꯣ ꯈꯣꯠꯂꯣ ꯍꯥꯏꯕ ꯌꯥꯕꯅꯤꯗ ꯅꯪꯁꯨ ꯅꯧ
ꯅꯣꯡ ꯅꯣꯡꯃ ꯅꯪ ꯅꯪꯉꯀꯥꯟꯗ ꯂꯥꯛꯑꯣꯕ
ꯍꯣꯏ ꯂꯥꯛꯇꯤ ꯂꯥꯛꯀꯦꯅꯦ ꯅꯪ ꯑꯗꯨꯗꯤ ꯑꯩꯉꯣꯟꯗ ꯍꯩ ꯍꯥꯏꯗꯕꯤꯗ ꯅꯪ ꯂꯣꯛ ꯂꯧꯔꯒ ꯅꯪ ꯐꯥꯔ ꯐꯥꯔ ꯑꯗꯨꯝ ꯆꯥꯔꯦ ꯑꯩ ꯈꯪꯁꯨ ꯈꯪꯗꯦ
ꯍꯥꯏꯔꯛꯇ꯭ꯔꯁꯨ ꯅꯣꯏꯅ ꯂꯥꯛꯀꯗꯕꯅꯤꯅꯦ ꯏꯇꯥꯎ ꯁꯤ ꯆꯥꯁꯤ ꯑꯗꯨꯃꯥꯏꯅ ꯇꯧꯁꯤ ꯄꯥꯔꯇꯤ ꯇꯧꯁꯦ ꯈꯣꯠꯁꯦ ꯑꯗꯨꯝ ꯍꯥꯏꯒꯗꯕꯅꯤꯅꯦ
ꯑꯗꯨ ꯅꯪꯅ ꯍꯥꯏꯔꯛꯇꯗꯤ ꯑꯩꯗꯤ ꯅꯪꯅ ꯀꯥꯎꯅꯤꯡꯗꯕꯔꯥ ꯈꯣꯠꯄ꯭ꯔꯥꯅ ꯑꯩꯗꯤ ꯑꯗꯨꯃꯥꯏꯅ ꯈꯟꯕꯅꯦ